ꯎꯝ ꯍꯜꯂꯣ ꯍꯜꯂꯣ
ꯍꯜꯂꯣ
ꯍꯜꯂꯣ ꯁꯤꯁꯇꯔ ꯇꯥꯏꯀꯣ
ꯑꯥꯎ ꯇꯥꯏꯌꯦ
ꯑꯣ ꯍꯣꯏ ꯁꯤꯁꯇꯔꯒꯗꯤ ꯋꯥꯔꯤ ꯉꯥꯏꯍꯥꯛ ꯁꯥꯁꯤ ꯌꯥꯏꯅꯀꯣ
ꯑꯥ ꯀꯩꯁꯨ ꯀꯥꯏꯗꯦ
ꯁꯤꯁꯇꯔꯕꯨ ꯀꯩꯗꯧꯔꯝꯕꯅꯣ ꯍꯧꯖꯤꯛꯁꯤꯕꯣ
ꯁꯨꯝ ꯂꯩꯔꯝꯕꯅꯦ ꯑꯍꯥꯡ ꯇꯨꯏꯁꯟ ꯑꯉꯥꯡ ꯀꯩ ꯇꯨꯏꯁꯟ ꯂꯣꯏꯔꯒ ꯉꯍꯥꯛ ꯄꯣꯊꯥꯔꯝꯕꯅꯦꯗꯥ
ꯑꯣ ꯑꯉꯥꯡ ꯌꯥꯝ
ꯑꯉꯥꯡ ꯄꯨꯂꯞꯅ ꯃꯣꯏ ꯇꯔꯥ ꯑꯣꯏ ꯀꯩꯗꯧꯔꯝꯃꯤꯅꯣ
ꯑꯩꯁꯨ ꯄꯣꯊꯥꯔꯝꯕꯅꯦ ꯁꯤꯁꯇꯔ ꯊꯕꯛ ꯍꯜꯂꯛꯇ ꯉꯥꯏꯔꯤꯕꯀꯣ
ꯑꯣ
ꯑꯗꯨꯒꯤ ꯑꯗꯨꯒꯤ ꯔꯦꯁ ꯇꯧꯔꯝꯕꯖꯥꯠꯅꯦ
ꯎꯝ ꯀꯔꯝ ꯀꯔꯝ ꯇꯧꯔꯤ ꯅꯨꯡꯉꯥꯏꯔꯤꯕꯣ
ꯎꯝ ꯑꯗꯨꯝ ꯅꯨꯡꯉꯥꯏꯔꯤ ꯍꯥꯏꯇꯥꯔꯦꯅꯦ ꯑꯋꯥꯕ ꯑꯃꯨꯛ ꯅꯨꯡꯉꯥꯏ ꯑꯃꯨꯛ ꯋꯥ ꯑꯗꯨꯝ ꯃꯤꯛꯁ ꯑꯣꯏꯔꯤ ꯍꯥꯏꯇꯥꯔꯦꯅꯦ
ꯍꯦꯍꯦ ꯍꯧꯖꯤꯛ ꯃꯇꯝꯁꯤꯗ ꯈꯪꯗꯦ
ꯀꯩ ꯊꯦꯜ ꯆꯥꯔꯦ ꯉꯁꯤꯗꯤ ꯑꯥ ꯑꯉꯥꯡ ꯆꯔꯥ
ꯑꯣ ꯀ꯭ꯂꯥꯁ ꯀꯌꯥ ꯀꯌꯥꯒꯤ ꯑꯉꯥꯡ ꯑꯣꯏꯗꯣꯏꯅꯣ
ꯀ꯭ꯂꯥꯁ ꯀꯩꯅꯣꯗꯒꯤ ꯑꯥꯝ ꯄ꯭ꯔꯤꯗꯩꯅ ꯁꯚꯦꯟ ꯐꯥꯎꯕ
ꯑꯣ ꯎꯝ ꯁꯤꯁꯇꯔ ꯗꯨꯝ ꯇꯧꯕ꯭ꯔꯣ ꯍꯥꯟꯅꯁꯨ ꯗꯨꯝ
ꯎꯝ ꯍꯣꯢ ꯀꯨꯢꯔꯦ
ꯑꯣ ꯑꯣ ꯁꯤꯁꯇꯔ ꯆꯥꯛ ꯆꯥꯛ ꯀꯩ ꯃꯊꯦꯜ ꯇꯧꯒꯦꯅ ꯍꯟꯈꯤꯕ ꯃꯥꯜꯂꯦꯀꯣ
ꯑꯥ ꯍ
ꯉꯁꯤꯁꯦ ꯁꯤꯁꯇꯔ ꯁꯨꯃꯥꯏꯅ ꯊꯣꯡꯉꯦ ꯎꯝ ꯀꯣꯕꯤꯒ ꯀꯣꯕꯤ ꯀꯣꯕꯤ ꯆꯥꯏꯌꯦ ꯉꯁꯤꯁꯦ
ꯎꯝ ꯍꯥꯎꯕꯅꯤꯅꯦ ꯆꯥꯗ ꯀꯨꯏꯔꯦ ꯑꯩꯗꯤ ꯆꯥꯗ ꯆꯥ ꯆꯥꯕ ꯌꯥꯗꯕꯒꯤ ꯆꯥꯗꯕ ꯀꯨꯏꯔꯦ
ꯑꯣ ꯍꯥꯎꯋꯤ ꯍꯥꯎꯋꯤ ꯍꯥꯎꯈꯤ ꯑꯗꯨꯝ ꯍꯥꯏꯇꯥꯔꯦ
ꯀꯥꯡꯉꯧꯒꯨꯝꯕ ꯇꯧꯔꯗꯤ ꯍꯥꯎꯕꯅꯦꯗ ꯗꯨꯝ
ꯎꯝ ꯁꯥꯒ ꯒꯨꯝꯕ ꯆꯥꯕ ꯌꯥꯝ ꯍꯥꯎꯋꯦ
ꯎꯝ
ꯁꯤꯁꯇꯔꯗꯤ ꯀꯩ ꯃꯊꯦꯜ ꯇꯧꯔꯒꯦ ꯉꯁꯤꯁꯦ
ꯉꯁꯤꯁꯦ ꯕꯦꯅꯟ ꯗ꯭ꯔꯤꯒ ꯀꯩꯅꯣꯒ ꯀꯔꯤ ꯑꯥ ꯀꯔꯤ ꯑ ꯑꯩ ꯊꯪꯖꯤꯡ
ꯑꯗꯨꯗꯤ ꯍꯥꯎꯔꯝꯗꯧ ꯃꯥꯜꯂꯦ
ꯑꯥ ꯏꯔꯣꯟꯕ ꯆꯥꯈꯔꯦ ꯍꯥꯎꯋꯦ ꯑꯗꯣ ꯃꯣꯔꯣꯛꯇꯣ ꯌꯥꯝ ꯀꯟꯅ ꯆꯥꯕ ꯌꯥꯗꯝꯅꯤꯅ ꯈꯤꯇꯪ ꯍꯥꯎꯕꯗꯤ ꯋꯥꯠꯂꯦ ꯃꯣꯔꯣꯛ ꯁꯥꯗꯕꯅꯤꯅꯀꯣ
ꯀꯩꯅꯣ ꯉꯥꯛꯇꯅꯤꯅꯦ ꯅꯥꯟꯊꯨ ꯅꯥꯟꯊꯨꯒꯟꯕ ꯉꯥꯛꯇꯅꯤꯅꯦ
ꯍꯣꯏ ꯏꯃꯥꯅ ꯏꯔꯣꯝꯕ ꯆꯥꯅꯤꯡꯉꯦ ꯍꯥꯏꯕ
ꯎꯝ
ꯑꯗꯨꯒꯤ ꯀꯩꯅꯣ ꯇꯧꯕꯅꯤꯗ ꯑꯩꯅ ꯐꯨꯠꯂꯒ ꯊꯝꯃꯝꯕ ꯑꯩꯗꯤ ꯆꯥꯕ ꯅꯪꯗ꯭ꯔꯦ ꯑꯌꯨꯛꯇꯤ ꯍꯜꯂꯛꯑꯒ ꯆꯔꯥ ꯑꯣꯏꯅ ꯋꯥꯜꯂꯦ
ꯑꯣ ꯁꯤꯁꯇꯔꯖꯦ ꯀꯩꯅꯣ ꯆꯠꯄꯔꯣ ꯀꯣꯂꯦꯖꯀꯨꯝꯕ ꯆꯠꯂꯤꯔꯣ ꯅꯠꯇ꯭ꯔꯥꯒ ꯊꯕꯛꯀꯨꯝꯕ ꯆꯠꯄꯔꯣ ꯑꯣ ꯑꯗꯨꯝ ꯑꯩꯈꯣꯏ ꯈꯪꯕ ꯌꯥꯕꯔꯣ ꯁꯤꯁꯇꯔꯒꯤ ꯊꯕꯛꯁꯤꯕꯨ
ꯀꯩꯁꯨ ꯅꯠꯇꯦꯗ ꯁꯨꯝ ꯑꯣꯖꯥ ꯃꯆꯥꯃꯥ ꯁꯨꯝ ꯃꯆꯥ ꯃꯆꯥ ꯃꯁꯨ ꯁꯨꯝ ꯑꯣꯏꯕꯅꯤꯗ
ꯎꯝ ꯏꯀꯥꯏꯒꯅꯨꯗ ꯁꯤꯁꯇꯔ ꯑꯣꯖꯥ ꯃꯆꯥ ꯍꯥꯏꯗꯔꯥꯁꯨ ꯑꯣꯖꯥ ꯑꯣꯖꯥ ꯑꯣꯏꯕꯅꯤ ꯍꯥꯏꯒꯗꯧꯔꯒꯦ ꯆꯥꯎ ꯆꯥꯎꯕ ꯄꯤꯛꯄ ꯍꯥꯏꯗꯨꯗꯤ ꯑꯩꯈꯣꯏꯅ ꯁꯦꯝꯕꯅꯤ ꯑꯗꯨꯕꯨ ꯁꯤꯟꯐꯝꯗꯨꯗꯤ ꯗꯤ ꯑꯩꯈꯣꯏꯅ ꯔꯦꯁꯄꯦꯛ ꯇꯧꯐꯝ ꯊꯣꯛꯏꯗꯅ
ꯑꯣ ꯑꯗꯨꯗꯤ ꯁꯤꯁꯇꯔꯁꯦ ꯁꯕꯦꯟꯕꯨꯛ ꯇꯥꯑꯦ ꯍꯥꯏꯕꯅꯤꯅ ꯑꯗꯨꯝ ꯁ꯭ꯀꯨꯜꯗꯁꯨ ꯑꯃꯥꯏꯅ ꯑꯗꯨꯝ ꯇꯥꯛꯑꯝꯗꯧ ꯃꯥꯜꯂꯦ ꯑꯩ ꯈꯟꯕꯗ ꯆꯨꯝꯕ꯭ꯔꯥ
ꯑꯥ ꯍꯣꯏ ꯁ꯭ꯀꯨꯜꯗꯕꯨꯗꯤ ꯑꯗꯨꯝ ꯐꯨꯜ ꯇꯥꯛꯄꯁꯨ ꯌꯥꯎꯋꯦ
ꯑꯣ ꯇꯦꯟꯕꯧ ꯑꯗꯨꯝ ꯇꯥꯛꯑꯦꯕ
ꯎꯝ ꯇꯦꯟ ꯐꯥꯎꯕꯗꯤ ꯌꯥꯎꯗꯦꯕꯀꯣ ꯑꯩꯈꯣꯏꯒꯤ ꯁ꯭ꯀꯨꯜꯗ ꯅꯥꯏꯟ ꯐꯥꯎꯕ ꯑꯣꯏꯕ
ꯑꯣ ꯑꯗꯨꯗꯤ ꯁꯤꯁꯇꯔꯖꯦ ꯑꯗꯨꯝ ꯈꯔ ꯇꯤꯆꯤꯡ ꯑꯦꯛꯁꯄꯔꯦꯟꯁꯇꯤ ꯂꯩꯔꯝꯗꯧ ꯃꯥꯜꯂꯦ
ꯍꯥꯏꯁꯦ ꯎꯝ ꯑꯩꯅ ꯑꯣꯖꯥ ꯑꯣꯏꯔꯛꯄꯁꯦ ꯆꯍꯤ ꯑꯍꯨꯝ ꯍꯟꯗꯛꯀꯥ ꯆꯍꯤ ꯑꯍꯨꯝ ꯐꯥꯒꯗꯣꯏꯕ
ꯑꯣ ꯁꯤꯁꯇꯔꯒꯤꯁꯦ ꯀꯩꯅꯣ ꯑꯣꯏ ꯄ꯭ꯔꯥꯏꯚꯦꯠꯇ ꯑꯣꯏꯗꯣꯏ ꯅꯠꯇ꯭ꯔꯒ ꯑꯗꯨꯝ ꯒꯣꯃꯦꯟꯒꯤ ꯄꯔꯥꯏꯃꯥꯔꯤꯒꯨꯝꯕ ꯑꯣꯏ ꯑꯣ ꯍꯣꯏ ꯍꯣꯏ ꯌꯥꯏꯗ ꯁꯤꯁꯇꯔ ꯑꯗꯨꯕꯨꯗꯤ ꯒꯣ ꯑꯥ
ꯑꯗꯨꯗ ꯍꯥꯟꯅ ꯄꯨꯔꯝꯃꯦꯕꯀꯣ ꯇꯨ ꯊꯥꯎꯖꯟ ꯇ꯭ꯋꯦꯟ ꯐꯣꯔꯗ
ꯑꯥ
ꯑꯗꯨ ꯑꯃꯨꯛ ꯇ꯭ꯋꯦꯟꯇꯤ ꯐꯥꯏꯚꯇꯨꯅ ꯑꯃꯨꯛ ꯀꯩꯅꯣꯗꯟ ꯖꯤꯔꯤꯗ ꯔꯥꯏꯝꯁꯀꯤ ꯇ꯭ꯔꯦꯅꯤꯡ ꯀꯩꯀꯥ ꯇꯧꯕꯒꯤꯀꯣ ꯑꯗꯨꯒꯤ ꯇꯤꯆꯤꯡ ꯇꯤꯆꯤꯡ ꯇ꯭ꯔꯦꯅꯔ ꯑꯣꯏꯅ ꯆꯠꯄ ꯑꯗꯨ ꯍꯜꯂꯛ ꯑꯒ ꯑꯃꯨꯛ ꯍꯟꯗꯛ ꯆꯍꯤꯁꯤꯗ ꯑꯃꯨꯛ ꯌꯥꯎꯕꯅꯦꯕ
ꯑꯣ ꯑꯗꯨꯗꯤ ꯁꯤꯁꯇꯔꯁꯦ ꯀꯅꯥꯒꯨꯝꯕ ꯑꯗꯨꯝ ꯂꯣꯏꯔꯝꯗꯧ ꯃꯥꯜꯂꯦ ꯑꯗꯨꯗꯤ ꯀꯅꯥꯒꯨꯝꯕꯗꯤ ꯇꯧꯊꯣꯛꯈ꯭ꯔꯣ ꯁꯤꯁ ꯇꯔꯁꯦ ꯄ꯭ꯔꯥꯏꯃꯥꯔꯤ ꯇꯤꯆꯔꯒꯨꯝꯕꯒꯤ ꯕꯦꯗꯀꯨꯝꯕ ꯍꯥꯏꯒꯗ꯭ꯔꯥ
ꯕꯦꯠ ꯀꯨꯝꯕꯗꯤ ꯇꯝꯗ꯭ꯔꯦ ꯇꯝꯒꯦ ꯇꯧꯔꯒꯀꯣ
ꯑꯥ
ꯍꯥꯏꯗꯤ ꯂꯩꯇꯕ ꯃꯁꯦꯟꯅꯤꯅ ꯋꯥꯏ ꯂꯩꯇꯝꯅꯤꯅ ꯋꯥꯕꯅꯤꯅꯀꯣ ꯑꯗꯨꯒꯤ ꯑꯗꯨꯝ ꯇꯝꯒꯦꯗꯤ ꯇꯝꯒꯦꯗꯤ ꯈꯟꯕ
ꯑꯥ
ꯑꯗꯣ ꯉꯝꯒꯦꯔꯥ ꯉꯝꯃꯣꯏꯗ꯭ꯔꯥ ꯈꯪꯗ꯭ꯔꯦ ꯍꯧꯖꯤꯛ
ꯎꯝ ꯌꯥꯝ ꯌꯥꯝꯅꯗꯤ ꯆꯪꯗꯝꯅ ꯁꯤꯁꯇꯔ ꯀꯩꯅꯣꯒꯨꯝꯕ ꯄ꯭ꯔꯥꯏꯚꯦꯠꯇꯕꯨꯗꯤ ꯈꯪꯗ꯭ꯔꯦ ꯑꯦꯝ ꯌꯨꯗꯒꯨꯝꯕ ꯇꯧꯕꯗꯣ ꯎꯝ ꯌꯥꯝꯅꯗꯤ ꯆꯪꯗꯕꯅꯦ
ꯍꯣꯏ
ꯑꯩ ꯏꯆꯦꯃꯁꯨ ꯕꯦꯠ ꯍꯟꯗꯛ ꯂꯣꯏꯒꯤꯗ ꯉꯥꯏꯔꯤꯕꯀꯣ
ꯎꯝ
ꯑꯦꯔꯥꯎꯟ ꯑꯗꯨꯝ ꯀꯩꯅꫭꯃꯨꯛꯇꯤ ꯆꯪꯉꯝꯒꯅꯤ ꯐꫭꯝ ꯐꯤꯂꯞ ꯀꯩꯀꯥ ꯄꯥꯔꯒ ꯑꯗꯨꯝ ꯊꯥꯔꯇꯤꯃꯨꯛꯇꯤ ꯆꯪꯕ ꯃꯥꯜꯂꯦ ꯑꯇꫭꯞꯄ ꯄ꯭ꯔꯥꯏꯚꯦꯠ ꯌꯦꯡꯅꯕꯗꯗꯤ ꯃꯣꯏꯗꯤ ꯋꯥꯟ ꯂꯥꯛ ꯀ꯭ꯔꯣꯁ ꯇꯧꯋꯦꯕ
ꯇꯥ
ꯑꯗꯨꯝꯃꯥꯏꯅ ꯑꯦꯝ ꯌꯨ ꯒꯨꯝꯕꯗ ꯏꯆꯦꯅ ꯇꯧꯊꯣꯑꯒꯗꯤ ꯍꯦꯟꯅ ꯐꯒꯅꯤ
ꯑ ꯍꯣꯏ ꯑꯦꯝ ꯌꯨꯗ ꯑꯦꯝ ꯌꯨꯗꯀꯣ
ꯑ
ꯑꯗꯨꯗꯁꯨ ꯍꯥꯏꯔꯝꯕꯅꯦꯕ ꯑꯩꯗꯣ ꯇ꯭ꯔꯥꯏ ꯇꯧꯁꯤꯔꯅ ꯇꯧꯔꯝꯕꯅꯦꯕ ꯑꯗꯣ ꯅꯦꯛꯁ ꯌꯔ ꯑꯣꯏꯅ ꯍꯟꯗꯛꯇꯤ ꯁ꯭ꯀꯨꯜꯗꫭ ꯌꯥꯎꯒ꯭ꯔꯝꯅꯤꯅ ꯐꯔꯛ ꯑꯃꯨꯛ ꯇꯥꯕꯒ ꯑꯗꯨꯒꯤ ꯅꯦꯛꯁ ꯌꯔꯗ
ꯇꯍꯧꯕꯅꯗꯤ ꯐꯩ ꯏꯆꯦ ꯏꯆꯦꯅ ꯇꯤꯆꯤꯡꯒꯤ ꯂꯥꯏꯟꯗ ꯂꯩꯕ ꯍꯥꯏꯗꯣ ꯑꯣꯏꯕꯅꯤꯅꯀꯣ
ꯍꯣꯏ ꯑꯁ ꯈꯪꯗꯦꯗ ꯇꯝꯅꯤꯡꯕꯗꯤ ꯃꯌꯥꯝꯅꯤ ꯇꯝꯕ ꯐꯪꯗꯕꯒꯤ ꯆꯥꯛꯑꯒ ꯂꯩꯕꯒꯤ
ꯏꯆꯦ ꯇꯝꯅ ꯇꯝꯅ ꯌꯥꯖꯔꯛꯀꯅꯤꯗ ꯆꯥꯛꯎꯔꯅꯨ
ꯑꯗꯨꯗ ꯅꯣꯏꯗꯤ ꯅꯪꯗꯤ ꯀꯔꯤ ꯇꯧ ꯊꯕꯛ ꯇꯧꯔꯤꯒꯦ
ꯎꯝ ꯏꯆꯦ ꯑꯩꯁꯨ ꯏꯁꯇꯗꯤ ꯂꯣꯏꯕ ꯀꯨꯏꯗ꯭ꯔꯤꯌꯦ ꯃꯃꯥꯡ ꯆꯍꯤꯗ ꯂꯣꯏꯌꯦ
ꯑꫭ
ꯑꯗꯨꯒ ꯑꯗꯨꯝ ꯂꯣꯏꯕ ꯑꯩꯁꯨ ꯑꯗꯨꯝ ꯄꯔ꯭ꯥꯏꯚꯦꯠ ꯀꯝꯄꯅꯤ ꯑꯃꯅ ꯑꯗꯨꯝ ꯋꯥꯛ ꯇꯧꯁꯜꯂꯦ ꯍꯥꯏꯗꯤ ꯑꯦꯛꯁꯄꯤꯔꯦꯟꯁ ꯄꯣꯖꯔ ꯐꯪꯅꯕ ꯍꯥꯏꯅꯀꯣ ꯑꯗꯨꯝꯃꯥꯏꯅ ꯇꯧꯋꯤ ꯑꯩꯖꯦ ꯑꯗꯨꯝ ꯁꯤꯛꯁꯇꯔꯗꯧꯅ ꯑꯗꯨꯝ ꯇꯤꯆꯤꯡꯒꯤ ꯂꯥꯏꯟꯁꯦ ꯑꯗꯨꯝ ꯄꯥꯝꯗꯤ ꯄꯥꯝꯖꯩꯌꯦꯕꯀꯣ
ꯑ
ꯑꯩꯁꯨ ꯑꯗꯨꯝꯃꯥꯏꯅ ꯀꯩꯅꯣꯒꯨꯝꯕ ꯂꯣꯏꯁꯜꯂꯒ ꯄꯤ ꯑꯩꯆ ꯗꯤꯒꯨꯝꯕ ꯂꯣꯏꯁꯜꯂꯒ ꯑꯗꯨꯝꯃꯥꯏꯅ ꯇꯤꯆꯤꯡꯒꯤꯗ ꯆꯡꯒꯦꯕꯨꯗꯤ ꯁꯨꯝ ꯄ꯭ꯂꯥꯟꯗꯤ ꯇꯧꯔꯤ‌ ꯏꯆꯦ ꯀꫭ
ꯑ
ꯑꯗꯣ ꯈꯪꯗꯦ ꯍꯧꯖꯤꯛꯐꯥꯎ
ꯇꯤꯖꯤꯡꯖꯦꯀꯣ ꯑꯃꯔꯣꯝꯗꯗꯤ ꯍꯥꯏꯗꯤ ꯑꯉꯥꯡ ꯁꯦꯝꯕꯅꯤꯅ ꯑꯃꯔꯣꯝ ꯗꯗꯤ ꯌꯥꯝ ꯐꯩꯌꯦ ꯑꯗꯨ ꯑꯃꯨꯛ ꯏꯁꯥꯒꯤꯒꯨꯝꯕ ꯈꯜꯂꯛꯑꯒꯗꯤꯀꯣ ꯌꯥꯝꯅ ꯋꯥꯕ ꯑꯗꯨꯕꯨ ꯍꯥꯏꯕꯗꯤ ꯈꯤꯇꯪ ꯁꯣꯏꯕꯒꯨꯝꯕꯗꯗꯤ ꯃꯅꯥ ꯃꯁꯤꯡ ꯑꯃꯨꯛ ꯊꯥꯕꯤꯗꯝꯅꯦꯕ
ꯃꯥꯅꯤ ꯃꯥꯅꯦ ꯆꯨꯝꯃꯦ ꯏꯆꯦꯅ ꯍꯥꯏ
ꯑ ꯑꯩꯗꯤ ꯎꯝ ꯑꯐꯕ ꯑꯐꯕ ꯈꯔ ꯂꯩꯌꯦ ꯐꯠꯇꯕ ꯍꯥꯏꯗꯤ ꯎꯝ ꯇꯤꯟꯅꯕ ꯂꯣꯏꯅꯕ ꯅꯨꯡꯉꯥꯏꯕ ꯅꯨꯡꯉꯥꯏꯇꯕ ꯂꯩꯌꯦꯅ
ꯃꯥꯅꯦ
ꯑꯗꯨꯗ ꯃꯤꯒꯤ ꯃꯈꯥꯗ ꯍꯥꯏꯗꯤ ꯈꯤꯇꯪ ꯁꯣꯏꯔꯨꯔꯒꯗꯤ ꯑꯐꯕ ꯑꯣꯏꯔꯗꯤ ꯐꯅꯤꯡꯉꯥ ꯏ ꯉꯥꯡꯒꯗꯕ
ꯐꯠꯇꯕ ꯑꯣꯏꯔꯗꯤ ꯐꯠꯇꯕ ꯂꯣꯝꯗ ꯑꯃꯨꯛ ꯉꯥꯡꯕꯤꯒꯅꯦꯕ ꯑꯗꯨꯒꯤ ꯍꯥꯏꯗꯤ ꯑꯁ ꯅꯨꯡꯉꯥꯏꯇꯕ ꯀꯌꯥ ꯀꯌꯥꯁꯨ ꯌꯥꯎꯔꯤꯅꯤꯗ ꯊꯦꯡꯅꯔꯤꯅꯦ
ꯎꯝ ꯊꯦꯡꯅꯔꯝꯒꯅꯤꯁꯦ ꯑꯗꯨꯕꯨꯗꯤ ꯈꯔ ꯑꯗꯨꯝ ꯍꯥꯏꯗꯤ ꯀꯩꯅꯣꯒꯤ ꯏ ꯑꯇꯣꯞꯄ ꯑꯩꯒꯤ ꯊꯕꯛꯇ ꯇꯧꯕꯅꯤꯅ ꯑꯣ ꯑꯗꯨꯝꯕꯁꯨ ꯑꯗꯨꯝ ꯂꯩꯔꯝꯒꯅꯤ ꯁꯤ
ꯑ ꯑꯁ ꯍꯥꯏꯗꯤ ꯀꯣ ꯍꯥꯏꯗꯤ ꯆꯩꯅ ꯆꯩ ꯆꯥꯕ ꯑꯣꯏꯅ ꯆꯩ ꯆꯥꯕꯗꯗꯤ ꯀꯔꯤꯁꯨ ꯅꯨꯡꯉꯥꯏ ꯀꯔꯤꯁꯨ ꯅꯥꯔꯁꯨ ꯈꯔ ꯂꯩꯔ ꯑꯗꯨꯝ ꯀꯥꯎꯋꯦꯕ ꯑꯣꯛꯈꯤꯕ ꯋꯥꯁꯤꯗꯤ ꯊꯃꯣꯏꯗ ꯑꯗꯨꯝ ꯆꯨꯔꯒ ꯂꯩꯕꯅꯤꯅꯀꯣ ꯎꯝ ꯑꯃꯨꯛ ꯃꯨꯛꯇꯤ ꯁꯥꯎꯅꯤꯡꯉꯛꯄꯁꯨ ꯌꯥꯎꯕ
ꯆꯨꯝꯃꯤꯁꯦ ꯃꯤꯆꯩꯅꯥꯗꯤ ꯀꯥꯎꯈꯤꯕ ꯌꯥꯏ ꯍꯥꯏꯗꯣꯛꯈꯤꯕ ꯋꯥꯗꯨꯗꯤ ꯑꯗꯨꯝ ꯆꯨꯗ ꯅ ꯂꯩꯍꯧꯒꯅꯤ ꯑꯌꯣ
ꯎꯝ ꯑꯗꯨꯅꯤ ꯆꯨꯔꯒ ꯂꯩꯍꯧꯕꯅꯤꯅ ꯑꯃꯨꯛ ꯃꯨꯛꯇꯤ ꯌꯥꯝ ꯁꯥꯎꯅꯤꯡꯕ
ꯍꯣꯏꯁꯦ ꯈꯔꯁꯨ ꯑꯗꯨꯝꯕ ꯃꯥꯅꯦ ꯈꯔꯁꯨ ꯊꯦꯡꯅ ꯊꯦꯡꯅꯕ ꯇꯥꯕꯅꯦ ꯈꯔꯁꯨ
ꯍꯣꯏ ꯑꯈꯥꯡ ꯈꯔꯗꯤ ꯈꯥꯡ ꯈꯟ ꯇꯥꯔꯦ ꯈꯥꯡ ꯀꯟꯗ꯭ꯔꯗꯤ ꯑꯣꯏꯔꯔꯣꯏ ꯑꯣꯏꯕꯁꯨ ꯌꯥꯔꯦ ꯍꯥꯏꯗꯤ ꯃꯥꯅ ꯉꯥꯡꯕꯗꯨ ꯈꯛ ꯑꯗꯨꯝ ꯂꯧꯔ ꯂꯩꯔꯗꯤꯀꯣ ꯃꯥꯡꯖꯗꯣꯏꯅꯦꯕ
ꯑꯥ ꯃꯥꯅꯦ ꯃꯥꯅꯦ ꯑꯗꯣ ꯏꯆꯦꯁꯨ ꯑꯗꯨꯝ ꯇꯤꯆꯤꯡꯗꯤ ꯑꯗꯨꯝ ꯈꯔ ꯀꯨꯏꯗꯤ ꯀꯨꯏꯔꯦ ꯑꯗꯨꯝ ꯆꯍꯤ ꯈꯔ ꯌꯥꯝꯃꯜꯂꯒ ꯑꯗꯨꯝ ꯀꯣ ꯑꯗꯨꯝ ꯏꯆꯦꯖꯨ ꯀꯩꯅꯣꯒꯨꯝꯕ ꯕꯦꯠꯀꯨꯝꯕ ꯂꯣꯏꯁꯤꯜꯂꯒꯗꯤ ꯑꯃꯨꯛ ꯍꯦꯟꯅꯗꯤ ꯆꯦꯒꯤ ꯀꯦꯔꯤꯌꯔꯗꯣ ꯌꯥꯝꯅ ꯐꯕꯗꯤ ꯑꯣꯏꯒꯅꯤꯅ ꯈꯜꯂꯦ ꯑꯩꯅ ꯁꯨꯝ ꯈꯟꯖꯕꯗꯀꯣ
ꯑꯁ ꯋꯥꯈꯟꯗꯗꯤꯀꯣ ꯑꯥ ꯌꯧꯅ ꯈꯟꯕꯅꯦ ꯍꯥꯟꯅ ꯀꯩꯅꯣꯒꯨꯝꯕ ꯇꯧꯔꯒ ꯎꯝ ꯍꯥꯏꯗꯤ ꯃꯥꯁꯇꯔ ꯂꯣꯏꯁꯤꯟꯕ ꯅꯪꯗ꯭ꯔꯦꯕ ꯑꯩꯗꯣ ꯂꯣꯏꯁꯤꯟꯕ ꯉꯝ ꯕꯒꯤ ꯑꯗꯨꯁꯨ ꯂꯣꯏꯁꯤꯟꯗ꯭ꯔꯦ ꯑꯗꯨꯗꯣ ꯍꯟꯗꯛꯁꯦ ꯂꯣꯏꯁꯤꯟ ꯈꯟꯕꯅꯦꯕ ꯑꯗꯨ ꯂꯣꯏꯁꯤꯟꯕꯗ ꯑꯃꯨꯛꯁꯨ ꯁ꯭ꯀꯨꯜ ꯀꯥꯕꯗꯨꯗ ꯐꯔ ꯑꯃꯨꯛ ꯇꯥꯕꯩꯁꯦ ꯑꯗ ꯃꯥꯁꯇꯔꯒꯨꯝꯕ ꯐꯖꯅ ꯂꯣꯏꯁꯤꯜꯂꯒ ꯀꯩꯅꯣꯒꯤ ꯑ ꯑꯦꯛꯖꯥꯝ ꯃꯆꯥ ꯃꯁꯨ ꯁꯨꯝ ꯊꯥꯖꯤꯜꯂꯒ ꯑꯣꯖꯥꯒꯤꯀꯣ
ꯑ
ꯀꯣꯂꯦꯖꯀꯤ ꯑꯣꯏꯅ ꯑꯗꯨꯝ ꯂꯦꯛꯆꯔꯔ ꯑꯣꯏꯅꯁꯨ ꯄꯨꯒꯦ ꯍꯥꯏꯔꯗꯤ ꯈꯟꯕꯅꯦ ꯋꯥꯈꯟꯗꯤ ꯌꯥꯝꯅꯤ ꯈꯜꯂꯤꯍꯦ
ꯋꯥꯈꯟꯗꯤ ꯁꯥꯒꯠꯄꯗꯤ ꯑꯥ ꯌꯧꯔꯦ ꯑꯗꯨꯕꯨ ꯊꯕꯛꯅꯗꯤ ꯄꯥꯡꯊꯣꯛꯄꯗꯣ ꯄꯥꯛ ꯉꯝꯗꯕ ꯆꯤꯟꯗꯗꯤ ꯆꯤꯟꯗꯗꯤ ꯏꯂꯥꯏ ꯂꯥꯏꯅ ꯄꯥꯡꯊꯣꯛꯄ ꯉꯝꯃꯦ ꯊꯕꯛ ꯑꯣꯏꯅꯗꯤ ꯏꯔꯥꯏ ꯂꯥꯏꯅ ꯄꯥꯡꯊꯣꯛꯄ ꯉꯝꯗꯦ ꯍꯥꯏꯗꯣ
ꯁꯤ ꯀꯩꯅꯣꯅ ꯍꯥꯏꯕ ꯑꯃ ꯂꯩꯕꯗꯣ ꯀꯩꯕ ꯔꯤꯇꯤ ꯔꯣꯁꯟꯅ ꯍꯥꯏꯕ ꯑꯃ ꯂꯩꯕꯗꯣ
ꯀꯔꯝꯕꯅꯣ
ꯑ ꯃꯥꯅ ꯑꯦꯋꯥꯔꯗ ꯁꯣ ꯑꯃꯅ ꯁꯨꯃꯥꯏꯅ ꯍꯥꯏꯈꯤꯕꯅꯦ ꯌꯥꯝꯗꯤ ꯐꯖꯕꯅꯦ ꯁꯣꯔꯠꯇꯤ ꯌꯥꯝ ꯑꯣꯏꯕꯅꯦꯕ ꯃꯥꯅ ꯍꯥꯏꯕ ꯋꯥꯍꯩꯗꯣ
ꯑꯥ
ꯁꯨꯃꯥꯏꯅ ꯍꯥꯏꯕꯗꯣ ꯗ꯭ꯔꯤꯝꯗ ꯏꯝꯄꯣꯁꯤꯕꯜ ꯊꯤꯡꯁ ꯍꯥꯏꯅ ꯍꯥꯏꯕꯗꯣ
ꯑ
ꯑꯣꯏꯔꯣꯏꯗꯕꯗ ꯗ꯭ꯔꯤꯝ ꯇꯧꯕꯤ ꯌꯣꯗꯣ ꯏꯆꯦ ꯑꯗꯣ ꯑꯣꯏꯔꯛꯄꯁꯨ ꯌꯥꯏꯗꯅꯀꯣ
ꯍꯣꯏ ꯍꯣꯏ
ꯍꯥꯏꯗꯤ ꯑꯣꯏꯔꯣꯏꯗꯕꯗꯣ ꯈꯟꯕꯝ ꯈꯟꯕꯁꯨ ꯌꯥ ꯈꯟꯒꯗꯧꯕꯅꯤ ꯍꯥꯏ ꯇꯥꯔꯦ ꯍꯥꯏꯗꯤ ꯂꯣꯏꯅꯃꯛ ꯑꯣꯏꯊꯣꯛ ꯀꯅꯤ ꯍꯥꯏꯕꯁꯨ ꯂꯩꯇꯦꯗꯅ ꯑꯗꯨ ꯑꯣꯏꯊꯣꯛꯏ ꯍꯥꯏꯕꯁꯨ ꯂꯩꯇꯦꯗꯅ
ꯎꯝ ꯑꯗꯨꯕꯨ ꯑꯣꯏꯗꯕ ꯀꯌꯥ ꯀꯌꯥꯁꯤꯅꯤ ꯑꯣꯏꯊꫭꯡꯂꯛꯏꯁꯦ
ꯃꯥꯅꯤ ꯃꯥꯅꯤ ꯑꯗꯨꯝꯕ ꯈꯔꯁꯨ ꯑꯗꯨꯝ ꯍꯣꯡꯗꯣꯛ ꯍꯣꯡꯖꯤꯟ ꯈꯔ ꯑꯩꯈꯣꯏꯅ ꯑꯦꯛꯁꯄꯦꯛ ꯇꯧꯗꯕ ꯈꯔꯁꯨ ꯑꯗꯨꯝ ꯊꯣꯛꯂꯛꯀꯅꯦꯕ
ꯍꫭꯏ ꯎꯝ ꯈꯪꯗꯦ ꯇꯧꯔꯤꯁꯦ ꯅꯣꯏꯗꯤ ꯏꯆꯤꯟꯜꯅꯥꯎ ꯀꯌꯥ ꯁꯨꯔꯒꯦ
ꯎꯝ ꯏꯆꯦ ꯑꯍꯨꯝꯅꯦ
ꯑꫭ ꯀꯩꯅꫭ ꯑꯩꯉꯣꯟꯗ ꯏꯆꯦ ꯀꯧꯔꯤꯁꯦ ꯅꯪꯅ ꯍꯜꯂꯝꯗꯧ ꯃꯥꯜꯂꯦꯀꯣ
ꯈꯔ ꯁꯦꯅꯤꯌꯔ ꯃꯥꯟꯕ ꯑꯩꯅ ꯁꯨꯝ ꯎꯕꯗ ꯀꫭ ꯍꯥꯏꯗꯤ ꯈꯣꯟꯖꯦꯜꯗꯒꯤ ꯆꯩꯒꯤ ꯀꯩꯅꯣ ꯁꯨꯝ ꯑꯗꯨꯃꯥꯏꯅ ꯁꯨꯝ ꯈꯟꯕ ꯍꯥꯏꯇꯥꯔꯦ ꯍꯣꯏ ꯍꯟꯕꯨꯨ ꯍꯜꯂꯦ ꯍꯟꯕꯨ ꯍꯟꯗ꯭ꯔꯦ ꯑꯗꯨꯝ ꯃꯤꯡꯒꯧ ꯑꯃꯅꯦꯅ ꯁꯨꯝ ꯈꯟꯕꯤꯔꯣ
ꯑꯔꯥꯎꯟ ꯍꯥꯏꯗꯤ ꯑꯥ ꯆꯍꯤ ꯀꯌꯥꯃꯨꯛꯇꯤ ꯑꯣꯏꯒꯦꯔꯥ ꯑꯗꯨꯝ ꯆꯥꯎꯔꯞꯅ
ꯆꯥꯎꯔꯞꯅ ꯏꯁꯦ ꯏꯁꯦ ꯃꯌꯥꯝ ꯃꯤꯠ ꯇ꯭ꯋꯦꯟꯇꯤꯁ ꯍꯥꯏꯇꯥꯔꯦꯅꯦꯀꯣ
ꯑꯥ
ꯑꯗꯨꯃꯥꯏꯅ ꯑꯣꯏꯔꯅꯤ ꯑꯗꯣ ꯏꯆꯦ ꯍꯣꯏꯒꯤꯗꯤ ꯀꯃꯥꯏ
ꯇ꯭ꯋꯦꯟꯇꯤ
ꯇ꯭ꯋꯦꯟꯇꯤꯁ ꯃꯤꯠ ꯍꯥꯏꯇꯥꯔꯦꯀꯣ ꯀꯩꯅꯣ ꯑꯩꯁꯦ ꯑꯗꯨꯝ ꯀꯩꯅꯣꯒꯨꯝꯕꯗꯤ ꯂꯣꯏꯔꯦꯕꯀꯣ ꯎꯝ ꯃꯥꯁꯇꯔꯒꯨꯝꯕꯗꯤ ꯂꯣꯏꯔꯦꯕꯀꯣ ꯏꯆꯦ
ꯑꯥ
ꯎꯝ ꯑꯗꯨꯃꯥꯏꯅ ꯑꯣꯏ ꯏꯆꯦꯒꯥ ꯏꯆꯦꯅ ꯍꯥꯜꯂꯤꯕ꯭ꯔꯥ ꯑꯩꯅ ꯍꯥꯜꯂꯤꯕ꯭ꯔꯥꯗꯤ ꯈꯪꯗ꯭ꯔꯦ
ꯏ ꯍꯦ ꯍꯦ ꯑꯗꯨꯝ ꯃꯥꯟꯅꯔꯝꯕꯁꯨ ꯌꯥꯏ ꯑꯗꯨ ꯅꯪꯅ ꯈꯤꯇꯪ ꯍꯟꯒꯦꯔꯗꯤ ꯈꯪꯗꯦꯕꯥ ꯑꯩꯗꯤ ꯌꯥꯝ ꯑꯉꯥꯡꯅꯤ ꯍꯥꯏꯗꯤ ꯃꯤ ꯁꯛꯇꯗꯤ ꯃꯤꯅ ꯑꯥ ꯍꯥꯏꯗꯤ ꯑꯍꯥꯟ ꯃꯥꯜꯂꯒ ꯈꯣꯟꯖꯦꯜꯗꯁꯨ ꯑꯩꯒꯤ ꯈꯣꯟꯖꯦꯜꯗꯣ ꯌꯥꯝꯅ ꯑꯍꯥꯟ ꯃꯥꯟꯕꯅꯦꯕ
ꯑꯥ
ꯗ꯭ꯔꫭ ꯗ꯭ꯔꫭ ꯂꯥꯎꯔꯒꯀꫭ
ꯍꯪꯉꯣꯏ ꯍꯪꯉꯣꯏ ꯕꯣꯔꯣꯕꯤꯅ ꯈꯣꯡꯕꯒꯤ ꯒꯤ ꯇꯥꯏꯞꯇ ꯈꯣꯡꯖꯦꯜꯗꯣ ꯒ꯭ꯔꯣ ꯒ꯭ꯔꯣ ꯂꯥꯎꯔꯒ ꯑꯗꯨꯃꯥꯏ ꯑꯣꯏꯕꯅꯦꯕ ꯑꯩ ꯈꯣꯟꯖꯦꯜꯁꯨ ꯆꯥꯎꯕꯒꯤꯀꯣ ꯑꯍꯥꯟꯅ ꯑꯗꯨꯝ ꯊꯝꯕꯅꯦ ꯈꯔ ꯏꯌꯥꯝꯕ ꯏꯌꯥꯝꯕꯁꯤꯡꯗꯁꯨ ꯍꯥꯏꯔꯤꯅꯤ ꯃꯤꯁꯤꯡꯅ ꯑꯦ ꯅꯅꯥꯎ ꯅꯨꯄꯥꯁꯤꯡꯗꯣ ꯀꯥꯏ ꯀꯥꯏ ꯂꯩꯅꯈ꯭ꯔꯥꯒꯦ ꯍꯪꯕꯁꯨ ꯌꯥꯎꯔꯤꯅꯦ ꯑꯩꯅ ꯀꯗꯥꯏꯗꯒꯤ ꯏꯅꯥꯎ ꯅꯨꯄꯥꯅꫭ ꯏꯌꯥꯝꯕ ꯉꯥꯛꯇꯅꯦ
ꯑꯣ
ꯁꯛꯇꯣ ꯑꯍꯥꯟ ꯃꯥꯟꯕꯗꯣ ꯑꯗꯨꯒꯤ ꯑꯁ ꯈꯔ ꯑꯃ ꯈꯪ ꯀ ꯃꯐꯝꯗꯗꯤ ꯑꯍꯥꯟꯒ ꯁꯔꯝꯃꯤ ꯄꯣꯠꯅꯤ
ꯑꯣ ꯈꯣꯟꯖꯦꯜꯁꯦ ꯑꯁꯨꯛꯀꯤ ꯃꯇꯤꯛ ꯀꯩꯅꯣ ꯑꯣꯏꯈꯔꯦꯕ
ꯑꯥ
ꯃꯦꯆ꯭ꯌꯨꯔ ꯑꯣꯏꯈꯔꯦꯕ
ꯑ ꯈꯣꯟꯖꯦꯜꯅꯦ ꯁꯛꯁꯦ
ꯑꯥ
ꯈꫭꯟꯖꯦꯜꯅꯦ ꯁꯛꯁꯤꯡꯒ ꯑꯗꯨꯝ ꯃꯦꯆ꯭ꯌꯨꯔ ꯈꯔ ꯑꯣꯏꯈ꯭ꯔꯦꯕ
ꯑꯗꯨꯗꯤ ꯁꯤꯁꯇꯔꯅ ꯍꯥꯏꯔ ꯍꯥꯏꯔꯨꯔꯕꯅꯤꯅ ꯑꯩꯅ ꯍꯜꯂꯝꯗꯧ ꯃꯥꯜꯂꯦ ꯍꯥꯏꯔꯕꯅꯤꯅ ꯁꯤꯁꯇꯔꯅ